ꯍꯂꯣ
ꯎꯝ ꯇꯥꯕ꯭ꯔꯣ ꯀꯩꯗꯧꯔꯃꯤꯅ
ꯎ ꯆꯥꯛ ꯆꯥꯒꯕ ꯂꯣꯏꯔꯒ ꯂꯩꯔꯦ ꯍꯥꯏꯇꯥꯔꯦ
ꯀꯔꯤ ꯃꯊꯦ
ꯑ ꯆꯥꯏ ꯌꯦꯡꯁꯦ
ꯑꯁ ꯍꯥꯎꯔꯝꯃꯤꯍꯌꯦ
ꯍ ꯍꯣꯏ ꯍꯥꯏ ꯇꯥꯔꯦ
ꯀꯔꯝꯕ ꯅꯥꯔꯣ
ꯀꯩꯦꯕ
ꯉꯥꯁꯨ ꯃꯊꯦꯜ ꯌꯥꯝꯃꯤꯗꯅ ꯀꯔꯝꯕ ꯉꯥ ꯑꯣꯏꯗꯣꯏꯅꯣ ꯍꯥꯏꯕ
ꯇꯨꯔꯦꯜꯒꯤ ꯉꯥ ꯍꯥꯏꯕ ꯇꯥꯔꯦ ꯑꯁ ꯃꯃꯤꯡꯗꯨꯗꯤ ꯉꯥꯁꯨ ꯖꯥꯠ ꯖꯥꯠ ꯂꯩꯗꯅ ꯃꯤꯁꯨ ꯈꯪꯍꯧꯗ꯭ꯔꯦ
ꯑꯣ ꯅ ꯆꯤꯡꯒꯤꯔꯥ ꯇꯝꯒꯤꯔ
ꯆꯤꯡꯒꯤ
ꯏ ꯉꯥ ꯐꯥꯕ ꯌꯥꯕ꯭ꯔꯣ ꯍꯟꯗꯛꯀꯣ
ꯌꯥꯏ ꯀꯩꯅꯣ
ꯅꯣꯡ ꯆꯨꯔꯗꯤ ꯚꯔꯗꯣ ꯏꯁꯤꯡ ꯆꯥꯎꯕꯒꯤ ꯏꯁꯤꯡ ꯉꯥ ꯐꯥꯕ ꯌꯥꯗꯦ ꯐꯥꯏꯗꯥꯏꯅꯦ
ꯎꯝ ꯎ ꯎꯝ ꯏꯁꯤꯡꯗꯣ ꯆꯥꯎꯕꯅꯦꯕ ꯑꯗꯣ ꯉꯁꯤꯗꯤ ꯅꯣꯡ ꯆꯨꯕꯗꯨꯅꯤꯅ ꯈꯔ ꯍꯟꯊꯥꯕ ꯂꯗꯨꯐꯥꯕ ꯆꯠꯄ
ꯍꯧꯔꯝꯅꯤ ꯆꯤꯡꯒꯤ ꯉꯥꯗꯤ
ꯎꯝ
ꯃꯥꯟꯅꯗꯕꯅꯦ ꯃꯍꯥꯎꯗꯣ ꯅꯠꯇ꯭ꯔꯥ
ꯃꯥꯅꯦ ꯃꯥꯅꯦ
ꯑꯆꯧꯕ꯭ꯔꯥ ꯄꯤꯛꯄꯗꯨꯔꯥ
ꯃꯥ ꯑꯩꯗꯤ ꯑ ꯑꯄꯤꯛꯄ ꯍꯥꯏꯇꯥꯔꯦꯅꯦ ꯆꯥꯎꯕꯕꯨꯗꯤ ꯄꯨꯈꯔ꯭ꯤꯅ ꯆꯥꯎꯋꯣꯏꯗꯅ꯫
ꯎꯝ
ꯈꯣꯏ ꯈꯣꯏ ꯆꯣꯞꯄ ꯆꯠꯄꯅꯦ ꯀꯌꯥ ꯆꯥꯎꯗꯦꯗ꯫
ꯌꯥꯝ ꯍꯥꯎꯔꯝꯅꯤ ꯂꯩꯕ ꯑꯣꯏꯗꯤ ꯀꯌꯥꯃꯣꯛ ꯑꯩ ꯆꯥꯗ꯭ꯔꯤꯗ꯫
ꯑ ꯊꯦꯡꯗꯔꯣ꯫
ꯥꯇꯥꯟ ꯇꯥꯟꯕꯒꯤ ꯉꯥꯏꯍꯥꯛ ꯂꯩꯔꯒ ꯆꯥꯅꯤꯡꯕ ꯀꯥꯟꯗ ꯆꯥꯒꯦꯅ꯫
ꯅꯣꯏꯗ ꯑꯣꯏꯅ ꯆꯥꯕ ꯂꯥꯛꯈ꯭ꯔꯁꯤꯔ ꯈꯪꯗꯦ ꯉꯥ ꯊꯣꯡꯕꯅꯤꯅ꯫
ꯇꯥꯕ꯭ꯔꯣ?
ꯇꯥꯏ ꯇꯥꯏ
ꯉꯥ ꯑꯦꯟꯁꯥꯡ ꯂꯩꯔꯤꯕꯧ?
ꯂꯩꯔꯤ꯫
ꯅꯣꯏꯗ ꯑꯣꯏꯅ ꯆꯥꯕ ꯂꯥꯛꯈ꯭ꯔꯒꯦ ꯈꯪꯗꯦ꯫
ꯂꯥꯛꯑꯣ ꯂꯥꯞ ꯈꯨꯟ ꯂꯥꯞꯇꯨꯗꯤ ꯂꯥꯛꯑꯣ꯫
ꯍꯣꯏ ꯄꯥꯏꯔꯁꯤꯔꯥ ꯈꯪꯗꯦ꯫
ꯈꯨꯟꯗꯤ ꯀꯥꯏꯗꯒꯤꯅꯣ ꯀꯥꯏꯗꯅꯣ ꯈꯨꯟꯗꯤ? ꯃꯥꯅꯦ ꯍꯥꯎ
ꯅꯪ ꯍꯥꯎꯅ ꯆꯥꯔꯕꯅꯤꯅ ꯍꯣꯔꯦꯟꯗꯤ ꯕꯧ ꯌꯦꯡꯗꯣꯏꯔꯣ?
ꯌꯦꯡꯅꯦ ꯐꯖꯕ ꯃꯦꯠꯁ ꯂꯩꯁꯤꯗꯤ꯫
ꯏꯁ ꯀꯔꯝꯕ ꯑꯣꯏꯗꯣꯏꯅꯣ ꯐꯖꯕꯁꯦ?
ꯐ꯭ꯔꯥꯟꯁꯀꯤꯔꯣ?
ꯀ ꯐ꯭ꯔꯥꯟꯁ ꯍꯥꯏꯔꯣ?
ꯎꯝ
ꯑꯗꯨꯗꯤ ꯄꯨꯡ ꯀꯌꯥ ꯇꯥꯒꯦ?
ꯄꯨꯡ ꯑꯅꯤ ꯃꯈꯥꯏ꯫
ꯑꯁ ꯈ꯭ꯋꯥꯏꯗꯒꯤ ꯐꯔꯥꯛ ꯇꯥꯕ ꯃꯠ ꯐꯔꯥꯛ ꯇꯥꯕ ꯃꯇꯝꯅꯦ ꯑꯅꯤ ꯃꯈꯥꯏꯁꯦ꯫
ꯃꯥꯅꯦ
ꯑꯗꯤ ꯕꯥꯔꯣ ꯃꯈꯥꯏꯒꯨꯝꯕꯗꯤ ꯉꯥꯏ ꯉꯥꯝꯃꯦ ꯇꯨ ꯇꯨ ꯊꯥꯔꯇꯤꯗꯤ ꯈꯤꯇꯪ ꯐꯔꯛ ꯇꯥꯏꯌꯦ ꯃꯃꯥꯡꯒꯤꯗꯨꯗꯤ ꯌꯦꯡꯉꯣꯏꯔꯣ ꯇꯦꯟ ꯊꯥꯔꯇꯤꯒꯤꯗꯤ꯫
ꯑꯗꯨꯁꯨ ꯌꯦꯡꯅꯦ꯫
ꯑꯆ ꯀꯅꯥꯅꯣ ꯅꯪꯒꯤ
ꯗꯤ ꯀꯌꯥ ꯏꯟꯇꯔꯦꯁ ꯂꯩꯇꯦ꯫
ꯐꯥꯔꯁꯀꯤ ꯑꯗꯨꯗꯤꯔꯥ꯫
ꯎꯝ ꯑꯗꯨ ꯑꯗꯨꯗꯤ
ꯀꯤ ꯌꯦꯡꯕ꯭ꯔꯣꯅꯪ?
ꯉꯁꯤꯒꯤꯗꯨꯔꯣ?
ꯍꯣꯏ
ꯌꯦꯡꯉꯦꯝ
ꯑꯅꯥꯅꯣ ꯅꯪꯒꯤ ꯁꯄꯣꯔꯇꯔ?
ꯑꯩꯗꯤ ꯑ ꯀꯦ ꯄꯦ ꯀꯦꯄꯦ ꯕꯔꯗꯤ ꯍꯥꯏꯗꯣ꯫
ꯑꯣ ꯁꯤꯈ꯭ꯔꯕ ꯈꯪꯕꯗꯨꯔꯥ?
ꯃꯣꯏ ꯀꯤꯞꯄꯔꯗꯨ ꯌꯥꯝ ꯅꯨꯡꯁꯤꯕ
ꯃꯤ ꯑꯝꯝꯕ ꯑꯗꯨ ꯑꯗꯨ ꯂꯣꯏꯅꯃꯛ ꯍꯥꯏꯌꯦꯄꯣꯔꯗꯣ ꯅꯨꯡꯁꯤꯌꯦ
ꯇꯣ ꯁꯞꯄꯣꯔꯠ ꯇꯧꯒꯅꯤ ꯑꯁ ꯎꯄꯥꯏ ꯂꯩꯇ꯭ꯔꯦ
ꯍꯣꯏ ꯎꯄꯥꯏ ꯂꯩꯇ ꯑꯃꯁꯨ ꯃꯦꯁꯤ ꯌꯥꯎꯕꯅꯤꯅ ꯐꯔꯛ ꯇꯥꯕ ꯌꯥꯝꯝꯗ꯭ꯔꯁꯨ ꯍꯥꯏꯗꯤ ꯀꯔꯤ
ꯀꯩ ꯀꯩ ꯇꯤꯝ ꯁꯞꯄꯣꯔꯠ ꯇꯧꯕ ꯅꯪꯒꯤ
ꯑꯩ ꯑꯁꯤꯅꯦ ꯍꯥꯏꯕ ꯂꯩꯇꯦꯗ ꯂꯣꯏꯅꯃꯛ ꯅꯨꯡꯁꯤꯗ ꯑꯩꯗꯤ
ꯑꯩ ꯑꯗꯨꯗꯤ ꯍꯦꯃꯟꯗ꯭ꯔꯣ
ꯄꯤꯛ ꯄꯤꯛꯛꯇꯤꯛ ꯄꯤꯛ ꯅꯨꯡꯁꯤꯌꯦ ꯑ ꯌꯦꯡꯕ ꯀꯥꯟꯗ ꯗꯥꯏꯔꯦꯛ ꯑ ꯃꯣꯏ ꯁꯥꯟꯅꯕ ꯌꯦꯡꯉꯒ ꯑꯗꯨꯝ ꯁꯞꯄꯣꯔꯠ ꯇꯧꯋꯦ ꯑꯩ
ꯑꯦ ꯑꯅꯤꯃꯛ ꯄꯨꯣ
ꯅꯠꯇꯦ ꯑꯗꯨꯝ ꯁꯗ꯭ꯔꯔꯤ ꯍꯥꯏꯔꯗꯤ ꯑꯩ ꯑꯁꯤꯅꯦ ꯍꯥꯏꯕ ꯉꯝꯗꯦꯕ ꯑꯗꯣ ꯁꯥꯟꯅꯕ ꯀꯥꯟꯗ ꯑꯩ ꯑꯩꯅ ꯈꯔ ꯄꯥꯝꯕ ꯌꯥꯎꯋꯤꯗꯅ
ꯎꯝ
ꯑꯗꯨꯗꯣ ꯑꯗꯨꯝ ꯁꯞꯄꯣꯔꯠ ꯑꯣꯏꯕ ꯅꯣꯏꯒꯤꯗꯤ ꯑꯁ ꯑꯁꯤ ꯍꯧꯖꯤꯛ ꯑꯁꯤꯒ ꯁꯤ ꯁꯅꯗꯣꯏꯅꯦ ꯑꯁꯤ ꯄꯥꯝꯃꯦ ꯑꯁꯤ ꯍꯥꯏꯗ꯭ꯔꯥ ꯅꯣꯏꯗꯤ ꯁꯅꯥꯗ꯭ꯔꯤꯉꯩꯗ
ꯎꯝ
ꯑꯩꯈꯣꯏꯅ ꯃꯁꯛ ꯌꯦꯡꯉꯒ ꯁꯥꯟꯅꯕ ꯌꯦꯡꯉꯀꯥꯟꯗ ꯁꯞꯄꯣꯔꯠ ꯇꯧꯕ
ꯑꯗꯨ ꯑꯣꯏꯔꯗꯤ ꯃꯤ ꯑꯇꯣꯞꯄꯁꯤꯡ ꯃꯤ ꯈꯪꯗꯕꯁꯤꯡꯗꯤ ꯑꯉꯝ ꯉꯝꯕꯗꯨ ꯁꯞꯄꯣꯔꯠ ꯇꯧꯕ ꯃꯥꯜꯂꯦ ꯍꯥꯏꯅ ꯈꯟꯅꯤꯡꯩ
ꯑꯦꯁ ꯅꯠꯇꯦ ꯍ ꯁꯃꯥꯗ꯭ꯔꯤꯉꯩꯗ ꯁꯞꯄꯣꯔꯠ ꯇꯧꯋꯤꯗꯨꯗꯤ ꯑꯩꯁꯨ ꯉꯝꯈ꯭ꯔꯀꯥꯟꯗ ꯅꯠꯇꯦꯅꯦ ꯑꯩꯅ ꯍꯦꯛ ꯍꯥꯎꯕꯗꯅꯦ ꯑꯩꯅ ꯁꯞꯄꯣꯔꯠ ꯇꯧꯕꯗꯣ
ꯑꯗꯨꯁꯨ ꯑꯗꯨꯁꯨ ꯍꯥꯏꯕ ꯌꯥꯏ ꯍꯥꯏꯕꯅꯤꯗ
ꯑꯥꯎ ꯑꯩꯅ ꯄꯥꯝꯕꯁꯦꯀꯣ ꯑꯩꯗꯤ ꯑꯅꯤꯃꯛ ꯄꯥꯝꯃꯦꯗ ꯄꯨꯗꯨꯒꯣꯁꯨꯨ ꯄꯥꯝꯃꯦ ꯍꯥꯏꯗꯤ ꯑꯁꯤꯅꯦ ꯍꯥꯏꯕ ꯂꯩꯇꯦꯕ ꯑꯥꯔꯖꯦꯟꯇꯤꯅꯥꯁꯨ ꯄꯥꯝꯃꯦ
ꯑꯩ ꯕ꯭ꯔꯥꯖꯤꯜꯗꯤ ꯍꯟꯗꯛ ꯅꯨꯡꯉꯥꯏꯇꯦꯗ ꯑꯩꯅ ꯈꯪꯗꯦ ꯃꯤꯅꯗꯤ ꯍꯁ ꯅꯥꯕ ꯍꯩꯌꯦꯦ ꯍꯩꯑꯦ ꯑꯩꯅ ꯌꯦꯡꯕ ꯅꯨꯃꯤꯠꯇꯣ ꯕ꯭ꯔꯥꯖꯤꯜꯗꯣ ꯌꯥꯝ ꯍꯩꯇꯕꯒꯤ ꯊꯧꯅꯤꯡꯕ ꯑꯩꯅ ꯄꯥꯝꯗꯕ
ꯅꯨꯃꯤꯠ ꯇꯨꯃꯤꯠ ꯂꯩꯕꯅꯤ ꯀꯩꯅꯣ
ꯃꯥꯜꯂꯦ ꯉꯁꯥꯏ ꯑꯩꯒꯤ ꯐ꯭ꯔꯦꯟ ꯑꯃꯅ ꯍ ꯌꯥꯝ ꯍꯩꯕꯅꯦ ꯕ꯭ꯔꯥꯖꯤꯜꯗꯣ ꯍꯥꯏꯕ ꯑꯩꯅ ꯈꯥꯡꯗꯦꯗ ꯑꯩꯅ ꯌꯦꯡꯕ ꯅꯨꯃꯤꯠꯇꯤ ꯗꯥꯎ ꯏꯌꯥ ꯌꯥꯗꯕ꯭ꯔꯥ ꯕꯣ ꯈꯨꯄꯥꯁꯨ ꯌꯥꯝ ꯊꯤ ꯍꯥꯏ ꯕꯅꯦ ꯑꯩꯅ
ꯑꯗꯣ ꯈꯪꯗꯦ
ꯑꯩꯗꯤ
ꯅꯪ ꯉꯁꯤ ꯇꯨꯝꯃꯔꯣꯏ ꯑꯗꯨꯗꯤ
ꯎꯝ
ꯇꯦꯟ ꯍꯇꯗ ꯌꯦꯡ ꯅꯤ ꯉꯍꯂꯅꯤ ꯊ ꯊꯥꯔꯇꯤ ꯇ ꯑ ꯊꯥꯔꯇꯤꯅꯤ
ꯉꯔꯥꯡꯁꯨꯨꯝ ꯉꯔꯥꯡꯁꯨ ꯇꯨꯝꯗꯦꯗ
ꯎꯝ ꯕꯣ ꯕꯣꯅꯈ ꯉꯑꯃ ꯂꯩꯔꯦ
ꯎꯝ ꯇꯨꯝꯕ ꯃꯇꯝ ꯂꯩꯇ꯭ꯔꯦ
ꯎꯝ ꯃꯥꯅꯤ ꯃꯥꯅꯤ
ꯅꯪꯗꯤ ꯌꯦꯡꯒꯗ꯭ꯔꯣ ꯍꯣꯔꯦ
ꯑꯩꯁꯦ ꯑꯦꯐ ꯂꯩꯇꯕꯗꯤ ꯋꯥꯔꯤꯔꯤꯔ ꯌꯦꯡꯕ ꯐꯪꯗꯦ
ꯎꯝ
ꯅꯍꯥꯟ ꯑꯅꯧ ꯅꯨꯄꯥ ꯍꯈꯣꯏ ꯂꯩꯕ ꯀꯥꯟꯗꯤ ꯌꯦꯡꯝꯃꯦꯕ ꯑꯗꯣ ꯑꯩꯉꯣꯟꯗꯗꯤ ꯑꯩꯁꯦ ꯃꯣꯏ ꯆꯠꯈ꯭ꯔꯕꯗꯤ ꯑꯩꯒꯤ ꯐꯣꯟꯗ ꯂꯩꯇꯦ
ꯐꯣꯟꯗ ꯂꯩꯇꯦ ꯍꯥꯏꯗꯤ ꯂꯧꯕ ꯌꯥꯏꯅ
ꯑꯩ ꯐꯣꯟꯁꯤꯁꯨ ꯅꯨꯡꯉꯥꯏꯇꯕ ꯌꯥꯝ ꯏꯁꯇꯣꯔꯦꯖ ꯐꯨꯜ ꯑꯣꯏꯕ ꯑꯗꯨꯒꯤ ꯅꯪ ꯍꯧꯖꯤꯛ ꯈꯨꯟꯗ ꯂꯩꯕ꯭ꯔꯥ ꯑꯁꯀꯨꯟꯗ ꯍꯥꯕꯛ ꯀꯔꯤ ꯀꯔꯤ ꯆꯥꯕ꯭ꯔꯥ
ꯐꯔꯤꯗ ꯀꯔꯤ ꯀꯔꯤ ꯁꯥꯕꯔꯗꯤ
ꯈꯨꯟꯗ ꯀꯔꯤ ꯀꯔꯤ ꯁꯤꯖꯟ ꯑꯣꯏꯒꯦ ꯍꯥꯏꯕ
ꯁꯤꯖꯟ ꯀ ꯍꯥꯏꯁꯤꯔ ꯎꯝ ꯕꯦꯝꯕꯨ ꯁꯨꯠꯇꯣ
ꯑꯥ ꯍꯣꯏ ꯍꯣꯏ
ꯑꯗꯨꯗꯤ ꯅꯤꯇꯤꯒꯤ ꯆꯥꯔꯦ ꯍꯥꯏꯕ ꯇꯥꯔꯦ
ꯆꯃꯤ
ꯑ
ꯅꯣꯏ ꯆꯥꯅꯤꯡꯉꯝꯕ꯭ꯔꯣꯏ
ꯑꯩꯈꯣꯏꯗꯤ ꯇꯟꯕ ꯍꯧꯔꯦ ꯍꯥꯎ ꯎꯇꯔꯦ ꯁꯃꯗꯤ
ꯆꯤꯡꯒꯤ ꯑꯃ ꯃꯥꯒꯤ ꯃꯇꯨ ꯃꯇꯨ ꯊꯣꯛꯄꯗꯣ ꯈꯪꯕ꯭ꯔꯥ
ꯑꯗꯨ ꯃꯅꯝ ꯌꯥꯝ ꯅꯨꯡꯁꯤꯕꯗꯣ
ꯎꯝ ꯎꯝ ꯎꯝ
ꯑꯗꯨ ꯑꯗꯨꯅꯦ ꯑꯗꯨꯒ ꯅꯪꯅ ꯍꯧꯖꯤꯛ ꯍꯥꯏꯕꯗꯨꯅꯦ ꯎꯁꯣꯏꯅꯦ ꯭ꯔꯤꯟꯖꯅꯦ ꯑꯁ ꯑꯗꯨ ꯑꯍꯨꯝ ꯍꯥꯞꯄꯒ ꯊꯣꯉꯕ ꯎꯝ ꯑꯗꯨꯒ ꯑ ꯁꯥ ꯑꯃ ꯑꯗꯨꯝ ꯑꯦꯅꯤ ꯁꯥ ꯐ꯭ꯔꯥꯏ ꯇꯧꯔ ꯊꯝꯕ ꯁꯥꯏꯠꯇ ꯑꯣꯍꯣ ꯑꯩ ꯐꯅꯦꯛ ꯌꯥꯝ ꯆꯥꯈꯔꯅꯤ
ꯑ ꯑꯗꯨꯗꯤ ꯆꯥꯔꯣꯗꯅ
ꯆꯥꯕ ꯐꯪꯗꯦ
ꯃꯇꯝ ꯂꯥꯛꯈꯤꯅꯤ
ꯑꯣ ꯂꯩꯩꯇꯦꯕ ꯑꯩꯍꯥꯛ ꯆꯥꯅꯤꯡꯉꯦ ꯑꯗꯨꯗꯣ ꯑ ꯉꯡ ꯆꯥꯔꯨ ꯀꯣ ꯑꯗꯨꯃꯥꯏꯅ
ꯎꯝ ꯍ ꯍꯦꯩꯅꯠꯇ꯭ꯔꯁꯨ ꯅꯨꯃꯤꯠ ꯑꯐꯕ ꯂꯥꯛꯄ ꯆꯥꯈ꯭ꯔꯦ
ꯑ ꯑꯁ ꯆꯥꯅꯤꯡꯉꯦ ꯑꯗꯨꯗꯣ ꯅꯪꯉꯣꯟꯗ ꯍꯥꯏꯕ꯭ꯔꯥꯕ ꯑꯩ ꯆꯥꯅꯤꯡꯕ ꯑꯩꯗ
ꯍꯌꯦ ꯋꯥꯏ ꯑꯩ ꯆꯥꯔꯀꯥꯟꯗ
ꯑꯣ ꯇꯣ ꯊꯥꯔꯛꯑꯣ ꯅꯪꯗꯤ ꯀꯣꯗꯤ ꯇꯧ ꯍꯣꯏ ꯌꯥꯔꯣꯏ ꯅꯪ ꯄꯨꯛ ꯅꯥꯒꯅꯤꯀꯣ ꯑꯩꯅ ꯇꯤꯝ ꯌꯣꯠꯄꯗ
ꯀꯥꯏꯁꯨ ꯇꯧꯕꯣꯏꯗ
ꯀꯨꯀꯨꯝꯕꯔ ꯀꯨꯀꯨꯝꯕꯔꯁꯨ ꯆꯥꯅꯤꯡꯉꯦ ꯑꯩ ꯆꯤꯡꯒꯤ
ꯑ ꯀꯨꯝꯃꯔꯗꯤ ꯈꯔ ꯈꯔꯗꯤ
ꯍꯥꯎ ꯄ ꯀꯣ ꯆꯪꯉꯗꯤꯦ
ꯈꯔ ꯈꯔꯗꯤ ꯂꯩꯔꯦ ꯑꯗꯨ ꯑꯌꯥꯝꯕꯗꯤ ꯋꯥꯠꯂꯤꯅ ꯈꯔ
ꯍꯣꯏ ꯑꯀꯥꯁ ꯑꯥꯒꯁꯀ ꯁꯦꯞꯇꯦꯝꯕꯔꯗꯅꯦ ꯃꯣꯏ ꯅꯩꯗꯥꯔꯛꯇꯣꯏꯁꯦ
ꯎꯝ
ꯑꯩꯁꯨ ꯈꯨꯟꯗ ꯄꯥꯏꯔꯁꯤꯔ ꯈꯪꯗꯦꯅꯦ
ꯑꯗꯨꯅ ꯐꯥꯗꯔꯣ
ꯃꯤꯉꯦ
ꯑꯩ ꯀꯨꯀꯨꯝꯕꯔ ꯆꯥꯕ ꯃꯇꯥꯡꯗ ꯆꯦꯠꯄ ꯁꯨꯊꯪ ꯊꯪ ꯈꯨꯟꯗ ꯑꯩ
ꯀꯩꯒꯤ ꯀꯩ ꯀꯩ ꯊꯕꯛ ꯇꯧꯈꯤꯅꯣ
ꯊꯕꯛ ꯇꯧꯕꯒꯤ ꯅꯠꯇꯦ ꯇꯥꯏꯃꯤꯡꯗꯣ ꯑꯗꯨꯝ ꯆꯥꯗꯕ ꯑꯗꯨ ꯒꯥꯔꯤꯁꯨ ꯑꯦꯚꯏꯂꯦꯕꯜ ꯑꯣꯏꯗꯕꯅꯤꯅꯀꯣ ꯄꯦꯁꯦꯟꯖꯔꯗꯣ ꯑꯗꯨꯒ ꯍꯧꯖꯤꯛ ꯃꯇꯝꯗꯤ ꯒꯥꯔꯤ ꯇꯣꯡꯕꯁꯨ ꯀꯤꯌꯦ ꯂꯝꯕꯤꯗꯣ ꯌꯥꯝ ꯀꯔꯤ ꯑꯣꯏꯔꯒ ꯌꯦꯛꯑ ꯑꯗꯨꯒꯤ ꯇꯥꯕ꯭ꯔꯣ
ꯃꯇꯝ ꯃꯇꯝ ꯂꯩꯔꯤꯗ ꯀꯔꯤꯝꯇ ꯋꯥꯔꯅꯨꯗ
ꯑꯥꯎ ꯂꯩꯏꯕ ꯑꯗꯨ ꯂꯩꯏꯍꯣꯏ ꯀꯗ ꯆꯣꯄꯥꯃ ꯋꯥ ꯍꯥꯏꯗ ꯆ ꯀ ꯁꯠꯇ ꯄꯑꯒꯀꯣ
ꯁ ꯌꯥ ꯍ ꯍꯂꯤ ꯍꯧꯖꯤꯛꯇꯤ ꯑꯗꯨꯝ ꯅꯨꯡꯉꯥꯏ ꯍꯥꯏ
ꯕꯣꯜꯒꯨꯝꯕ ꯌꯦꯡꯕꯗ ꯑꯗꯨꯝ ꯅꯨꯡꯉꯥꯏꯕ꯭ꯔꯥ ꯀꯩ ꯄ꯭ꯔꯣꯕ꯭ꯂꯦꯝ ꯂꯩꯇꯦ
ꯔꯥꯏꯇꯗ
ꯑꯗꯨ ꯇꯈꯅꯅꯥꯕꯨ ꯅꯀ ꯑꯣꯈ ꯂꯒꯅꯤꯅ ꯇꯗꯃꯦꯅꯥ ꯇ꯭ꯔꯃꯅꯤ
ꯆꯥꯎꯈꯠꯇꯕ ꯍꯥꯏꯁꯦ ꯆꯥꯎꯈꯠꯇꯕ ꯍꯥꯏꯁꯦ ꯐꯣꯟꯁꯦ ꯐꯥꯏꯚ ꯖꯤ ꯐꯣꯟ ꯅꯠꯇꯕ
ꯑꯣ ꯃꯥꯟꯅꯩ ꯑꯩꯁꯨ ꯐꯥꯏꯚ ꯖꯤ ꯅꯠꯇꯦ
ꯑꯗꯨꯒꯤ ꯈꯔ ꯕꯤꯦꯔꯥ ꯀꯥꯕꯅꯤ ꯗꯇꯥ ꯕꯦꯦꯛ ꯇꯣ ꯑꯞ ꯇꯧꯕꯁꯤ ꯑꯁ ꯌꯥꯝ ꯆꯠꯂꯅꯦ
ꯀꯔꯤꯗ ꯋꯥ
ꯗꯇꯥ ꯗꯇꯥꯁꯤ ꯌꯥꯝ ꯆꯠꯅꯦ
ꯑꯦ ꯐꯥꯏꯚ ꯖꯤꯅꯦ